ꯑꯟꯑꯣꯗꯤꯕꯜ
ꯑꯧ ꯇꯥꯕꯔꯣ ꯑꯔꯅ
ꯑꯩꯔꯣ
ꯍꯜꯂꯣ
ꯍꯂꯥꯎ
ꯑꯧ ꯇꯥꯕ꯭ꯔꯣ
ꯍꯣꯏ
ꯀꯥꯏ ꯂꯩꯒꯦꯅꯪ
ꯑꯩꯔꯣ
ꯑ
ꯑꯩ ꯌꯥꯝ ꯊꯥꯞꯄꯦ
ꯀꯥꯏ ꯂꯩꯅꯣ
ꯅꯪꯗꯤ ꯀꯥꯏꯗꯩꯅꯣ
ꯊꯥꯞꯄꯗ ꯀꯥꯏ ꯂꯩꯗꯒꯤꯦꯅ
ꯑꯗꯨ ꯅꯪ ꯍꯥꯟꯅ ꯍꯥꯏꯔꯛꯑꯣ
ꯑ ꯑꯩꯗꯤ ꯕꯤꯁꯅꯨꯄꯨꯔꯗꯒꯤꯅꯦ ꯏꯝꯐꯥꯜꯗ ꯂꯩꯕ
ꯑꯟꯑꯣꯗꯤꯕꯜ
ꯇꯥꯕ꯭ꯔ
ꯍꯣꯏ ꯆꯝꯅ ꯌꯦ ꯅꯪꯒꯥ
ꯀꯔꯤ ꯂꯩꯕ꯭ꯔꯥꯣ
ꯔꯣ
ꯍꯥ
ꯀꯛ ꯆꯤꯡꯃꯩꯔꯣꯡ
ꯃꯐꯝꯐꯝꯗ ꯀꯥꯏꯗꯅ
ꯏꯤꯡꯃꯔꯣꯡꯗ
ꯆꯃꯩꯔꯣꯡ
ꯍꯣꯏ
ꯑꯣ ꯑꯩ ꯊꯦꯡꯃꯩ ꯕꯟꯗ ꯂꯩꯕ
ꯑꯣ
ꯌꯥꯝ ꯂꯥꯞꯇꯦꯅꯤꯅꯒ ꯑꯗꯨꯗꯤ
ꯍꯣꯏ ꯉꯁꯤ ꯀꯥꯏ ꯆꯠꯄ꯭ꯔꯣ ꯀꯥꯏꯠꯀꯦ ꯉꯁꯤ
ꯀꯣꯂꯦꯖ ꯇꯝꯃꯤꯔꯣ
ꯑꯩꯔꯣ
ꯑꯥ
ꯍꯣꯏ
ꯑꯥꯎ ꯈꯟꯇꯗꯔꯦ
ꯇꯥꯗꯕ꯭ꯔꯣ ꯂꯑꯣ
ꯑꯁꯅꯦꯕ ꯅꯨꯡꯉꯥꯏꯇꯦꯅꯦ
ꯌꯦꯇ ꯅꯨꯡꯉꯥꯏꯇꯌꯦ
ꯍꯥ
ꯅ ꯂꯣꯏ ꯅꯨꯡꯉꯥꯏꯇꯦ ꯍꯥꯏꯔꯣ ꯍꯜꯂꯣ
ꯏꯉ ꯅꯅꯨꯡꯥꯏꯇꯦ
ꯅ ꯅꯨꯡꯉꯥꯏꯇꯦ ꯌꯥꯔꯤꯔꯣ
ꯑꯁ ꯃꯇꯥꯡꯗ ꯏꯕꯨꯡ ꯀꯣꯜ ꯇꯧꯔꯦ ꯏꯅ ꯌꯨꯝꯗ ꯆꯨꯝꯅ ꯂꯩꯕ꯭ꯔꯣ
ꯑ ꯑꯩꯌꯨꯝ ꯂꯩꯕ ꯅꯠꯇꯦ
ꯑꯥ
ꯑꯩ ꯌꯨꯝ ꯑꯩꯈꯣꯏ ꯌꯨꯝꯗ ꯂꯩꯕ ꯅꯠꯇꯦ
ꯍꯥ
ꯑꯩ ꯑꯩꯈꯣꯏ ꯌꯨꯝꯗ ꯂꯩꯩꯕ ꯅꯠꯇꯦꯕ ꯍꯜꯂꯣ ꯍꯜꯂꯣ ꯇꯥꯗꯕ꯭ꯔꯣ ꯇꯥꯏꯌꯦ
ꯉ ꯃꯍꯁꯦ ꯅꯨꯡꯉꯥꯏ ꯅꯨꯡꯉꯥꯏꯇꯣꯏꯅꯦ
ꯑ
ꯕꯤꯁꯅꯨꯄꯨꯔꯗ ꯍꯔꯗꯪꯁꯨꯣ
ꯍꯥ
ꯑꯥ
ꯌꯦ
ꯄꯕꯤꯁꯅ ꯐꯣꯇꯣꯛꯒꯔꯑꯣ
ꯅꯠꯇꯦ
ꯍꯜꯂꯣ ꯍꯜꯂꯣ
ꯑ
ꯈꯣꯟ ꯇꯥꯗ꯭ꯔꯦ
ꯀꯗ ꯍꯥꯏꯀꯦ ꯇꯥꯗꯕ꯭ꯔꯣ
ꯍꯜꯂꯣ
ꯑꯥꯎ ꯎꯝ
ꯃꯗꯥ ꯑꯗꯨꯅꯦ
ꯎꯝ
ꯐꯔꯕꯣ
ꯑꯥꯎ
ꯀꯣꯂꯦꯖꯁꯤ ꯇꯝꯃꯤꯔꯣ ꯎꯝ ꯀꯣꯂꯦꯖꯇꯃꯤꯔꯣ ꯍꯜꯂꯣ ꯀꯂꯖ ꯆꯝꯕꯤꯕ ꯑꯣꯟ ꯃꯥꯇꯅꯦꯦ ꯑꯩꯒꯤꯔꯣ ꯅꯪꯒꯤꯔꯣ